ꯍꯜꯂꯣ
ꯎꯝ
ꯇꯥꯕ꯭ꯔꯣ ꯎꯝ
ꯍꯣꯏ
ꯑꯗꯣ ꯅꯣꯏꯒꯤꯗꯣ ꯅꯣꯏꯅ ꯅꯍꯥꯟ ꯑꯦꯛꯖꯥꯝ ꯊꯥꯕꯒꯤꯗꯣ ꯀꯔꯝꯕ ꯃꯇꯝꯗ ꯔꯤꯖꯜꯒꯨꯝꯕ ꯊꯣꯛꯀꯦꯔꯀꯣ
ꯑꯦ ꯑꯩꯈꯣꯏꯗ ꯀꯗꯤ ꯑꯦꯝ ꯖꯤ ꯑꯦꯁꯀꯤꯗꯤ ꯗꯤꯁ ꯃꯟ ꯅꯠꯇ꯭ꯔꯗꯤ ꯅꯦꯛꯁ ꯃꯟ ꯐꯥꯎꯕ ꯌꯥꯗ ꯖꯤꯒꯤꯒꯤꯗꯤ ꯁꯦꯞꯇꯦꯝꯕꯔ ꯑꯗꯨꯒꯨꯝꯕꯗ ꯂꯥꯛꯑꯗꯧꯅꯂꯦ
ꯑ ꯑꯗꯨꯗꯣ ꯅꯪꯒꯤ ꯅꯪꯅ ꯖꯤꯗꯤꯒꯤ ꯊꯥꯕꯗꯗꯤ ꯀꯃꯥꯏꯅ ꯇꯧꯔꯦ ꯅꯪ ꯑꯦꯛꯁꯄꯦꯛꯇꯦꯁꯟꯗꯣ
ꯑꯦꯛꯁꯄꯦꯛꯇꯦꯁꯟ ꯃ ꯃꯥꯔꯛꯇꯣ ꯐꯪꯗꯦ ꯑꯗꯨꯗꯣ ꯌꯥꯎꯗꯦꯕ
ꯀꯔꯤ ꯍꯥꯏꯕ
ꯑꯩꯅ ꯑꯩꯅ ꯑꯩꯅ ꯁꯨꯃꯥꯏꯅ ꯐꯪꯅꯤ ꯍꯥꯏꯕ ꯃꯥꯔꯛꯇꯣ ꯌꯧꯗꯦꯕ
ꯎꯝ ꯀꯌꯥ ꯌꯥꯕ꯭ꯔꯣ ꯀꯌꯥꯗꯒꯤ ꯀꯌꯥ ꯌꯥꯎꯧꯕ꯭ꯔꯣ
ꯑꯩꯗꯤ ꯍꯟꯗ꯭ꯔꯦꯠꯀꯨꯝꯕ ꯑꯩꯗꯤ ꯍꯟꯗ꯭ꯔꯦꯠꯀꯨꯝꯕ ꯐꯪꯗꯧ ꯃꯥꯜꯂꯦꯅ ꯑꯩꯗꯤ ꯍꯣꯞ ꯂꯩꯕꯅꯦꯕꯀꯣ
ꯑꯥ
ꯑꯗꯨ ꯍꯟꯗ꯭ꯔꯦꯗ ꯌꯧꯗꯦ ꯑꯩꯠꯇꯤ ꯁꯚꯦꯟ ꯑꯩꯠꯇꯤ ꯁꯕꯦꯟ ꯅꯥꯏꯟꯇꯤꯒꯨꯝꯕ ꯐꯪꯉꯛꯑꯦ
ꯎꯝ ꯑꯥꯎꯠ ꯑꯣꯐ ꯀꯌꯥꯗ ꯌꯦꯅꯣ
ꯑꯦ ꯑꯣꯔꯣ ꯄꯣꯏꯟ ꯁꯤꯛꯁꯇꯤꯗ
ꯋꯥꯟ ꯁꯤꯛꯁꯇꯤꯗ ꯑꯩꯠꯇꯤ ꯅꯥꯏꯟꯇꯤꯒꯨꯝꯕ ꯐꯪꯕꯀꯣ
ꯎꯝ
ꯑꯁ ꯑꯗꯨꯗꯤ ꯑꯗꯨꯗꯤ ꯍꯥꯏꯕ ꯌꯥꯗꯦꯍꯦ ꯍꯧꯖꯤꯛꯀꯥꯟꯗꯤ ꯀꯝꯄꯤꯇꯤꯇꯤꯚ ꯂꯦꯚꯦꯜꯁꯦ ꯌꯥꯝ ꯋꯥꯡꯈ꯭ꯔꯦꯀꯣ ꯃꯤꯁꯤꯡꯁꯤꯀꯣ
ꯑꯗꯨꯅ
ꯃꯥꯅꯤ
ꯍ ꯍ
ꯑꯦ ꯑꯗꯨ ꯅꯪꯒꯤ ꯑꯩꯈꯣꯏꯒꯤ ꯈꯨꯟꯒꯤ ꯃꯤꯁꯤꯡꯁꯦ ꯑꯩꯈꯣꯏꯡ ꯁꯥꯕ꯭ꯨ ꯑꯗꯣ ꯍꯣꯏꯗꯣ ꯃꯤ ꯀꯅꯥꯝ ꯑꯃꯇꯪ ꯑꯗꯨ ꯑꯃꯗ ꯌꯥꯎꯗꯕꯖꯥꯠꯔꯣꯀꯣ
ꯑꯗꯨꯒꯨꯝꯕ ꯑꯦꯛꯖꯥꯝ ꯂꯧꯋꯏ
ꯍꯣꯏ ꯑꯦꯅꯤ ꯑꯦꯛꯖꯝ
ꯍꯣꯏ ꯃꯣꯏꯗꯤ ꯌꯥꯎꯗꯦ
ꯗꯤꯤꯟꯖꯤꯌꯥꯕꯣ ꯎꯏꯗꯤꯌꯥꯡ ꯑꯗꯨ ꯈꯣꯏꯁꯨ ꯌꯧꯗꯦ
ꯣꯏ ꯃꯣꯏꯗꯤ ꯃꯣꯏꯗꯤ ꯑꯩ ꯑꯩꯈꯣꯏꯅ ꯁꯤꯒꯤ ꯑꯦꯟꯖꯥꯡ ꯊꯥꯕꯗꯣ ꯂꯥꯁ ꯏꯌꯥꯔꯅꯤꯕꯀꯣ ꯎꯝ ꯅꯠꯇꯦ ꯑꯩꯈꯣꯏ ꯑꯩꯈꯣꯏꯅ ꯊꯥꯕꯗꯨ ꯂꯥꯁ ꯏꯌꯥꯔ ꯐꯣꯔꯝ ꯐꯤꯜ ꯑꯞ ꯇꯧꯕ ꯐꯦꯕꯋꯥꯔꯤ ꯑꯗꯨ ꯁꯣꯏꯏꯗ ꯑꯦꯛꯖꯝ ꯊꯥꯕꯅꯤꯕ ꯑꯗꯨ ꯃꯣꯏꯗꯤ ꯊꯥꯗꯕ ꯃꯩꯗꯤ ꯁꯤꯗꯤ ꯋꯤꯗꯤꯌꯥ ꯕꯣꯗꯤ
ꯀꯣꯆꯤꯡ ꯂꯧꯔꯒ ꯂꯩ ꯍꯥꯏꯕꯀꯣ ꯁꯤ ꯏꯝꯐꯥꯜꯗꯀꯣ
ꯑꯥ
ꯑꯗꯨ ꯃꯥꯗꯤ ꯑꯗꯨꯒꯤ ꯑꯦꯛꯖꯥꯝꯗꯤ ꯂꯥꯁ ꯌꯌꯥꯔꯗꯨ ꯂ ꯆꯦꯩ ꯊꯥꯗꯧꯃꯜꯂꯦ ꯑꯗꯨꯗꯤ ꯆꯦꯔꯤ ꯊꯥꯗꯧ ꯃꯥꯜꯂꯦ
ꯑꯆꯥ ꯀꯔꯤ ꯑꯦꯛꯖꯥꯝ ꯑꯃ ꯃꯥꯅ ꯄ꯭ꯔꯤꯄꯦꯌꯔ ꯇꯧꯕ
ꯑꯗꯨ ꯃꯥꯁꯨ ꯏꯁꯇꯥꯞ ꯁꯖꯦꯁꯟ ꯀꯃꯤꯁꯟꯅꯤꯗ
ꯑꯆꯥ ꯑꯆꯥ ꯑ
ꯑꯗꯨꯒꯨꯝꯕ ꯑꯃꯜꯂꯦ
ꯎꯝ
ꯃꯥ ꯃꯥ ꯅꯠꯇꯕꯗꯤ ꯁꯤ ꯑꯁꯤꯒꯤ ꯂꯥꯏꯟꯗ ꯍꯥꯏꯕꯗꯤ ꯁꯤ ꯀꯝ ꯏꯁꯇꯦꯞꯀꯤ ꯂꯥꯏꯟꯗ ꯌꯥꯎꯕ ꯃꯤꯕꯨꯗꯤ ꯑꯩꯗꯤ ꯑꯗꯨ ꯅꯨꯄꯥ ꯅꯠꯇꯕꯗꯤ ꯈꯪꯗꯦ
ꯎꯝ ꯑꯗꯣ ꯗꯤꯟ ꯆꯌꯥꯕꯨꯗꯤ ꯀꯔꯤ ꯇꯧꯔ ꯂꯩꯕ꯭ꯔꯥ ꯀꯣ
ꯊꯤꯟ ꯆꯥꯕꯗꯤ ꯃꯥ ꯃꯥꯒꯤ ꯃꯃꯥꯒꯤ ꯈꯨꯟꯗ ꯂꯩ ꯃꯗꯦ
ꯑꯗꯨꯝ ꯂꯩꯕ ꯀꯔꯤꯁꯨ ꯇꯧꯗ꯭ꯔꯣꯕ
ꯃꯥꯁꯨ ꯊꯕꯛ ꯑꯃꯗꯤ ꯇꯧꯕ ꯃꯥꯜꯂꯦ ꯀꯥꯔꯃꯤꯅꯤꯟꯒꯤꯗꯤ ꯍꯣꯏꯅꯤꯒꯤꯗꯤ ꯍꯣꯏ
ꯑꯆꯥ ꯑꯁ ꯃꯣꯏꯗꯤ ꯃꯣꯏꯒꯤ ꯃꯃꯥ ꯃꯄꯥ ꯑꯩꯈꯣꯏ ꯃꯣꯏꯕꯨ ꯁꯞꯄꯣꯔꯠ ꯇꯧꯕꯤꯔꯗꯤ ꯐꯖꯅ ꯂꯥꯏꯔꯤꯛ ꯇꯝꯗꯕꯅꯤ ꯍꯦꯛ ꯀꯣ ꯅꯠꯇ꯭ꯔꯣ
ꯂ
ꯎ
ꯑꯣ
ꯀꯝ ꯑꯣꯏꯦꯗ
ꯍꯅꯤ ꯃꯣꯏꯗꯤ ꯃꯣꯏꯒꯤ ꯐꯦꯃꯤꯂꯤꯗꯤ ꯃꯣꯏꯗꯤ ꯐꯨꯜ ꯁꯞꯄꯣꯔꯠꯅꯤ ꯑꯗꯨ ꯃꯣꯏꯅ ꯃꯣꯏ ꯍꯥꯏꯕꯗꯤ ꯃꯄꯨꯅ ꯏꯟꯇꯔꯦꯁ ꯎꯏ ꯂꯩꯇꯕ ꯑꯗꯨꯒ ꯑꯗꯨꯒꯨꯝꯕ ꯅꯣꯂꯦꯖꯇꯣ ꯌꯥꯝꯁꯨ ꯂꯩꯇꯕ ꯑꯗꯨꯒꯤ ꯃꯑꯣꯡꯗ ꯎꯑꯦꯕꯀꯣ
ꯑꯥ
ꯑꯩ ꯅꯥꯟ ꯅꯥꯟ ꯤꯟ ꯆ ꯍ ꯃꯄꯨꯗꯨꯣ ꯃꯄꯥꯗꯨꯣ ꯑꯩꯈꯣꯏ ꯈꯔ ꯋꯥꯔꯤ ꯁꯥꯥꯏꯕ ꯑꯩꯁꯨ ꯑꯩꯒꯤ ꯏꯆꯥꯅꯨꯄꯥ ꯁꯤ ꯋꯤꯗꯤꯌꯥꯒꯣꯟꯅꯤ ꯃꯥꯎꯕꯗꯣ ꯅꯣꯏꯒꯨꯝꯅ ꯀꯣꯆꯤꯡ ꯂꯧꯅꯕ ꯊꯝꯃꯒꯦ ꯏꯝꯐꯥꯜꯗꯀꯣ
ꯑꯥ
ꯀꯔꯤ ꯑꯦꯛꯖꯥꯝꯒꯨꯝꯕ ꯊꯥꯕ ꯌꯥꯕ ꯂꯩꯕꯅꯣ ꯒ꯭ꯔꯦꯖꯨꯌꯦꯁꯟ ꯂꯣꯏ ꯒ꯭ꯔꯦꯖꯁꯟ ꯂꯣꯏꯔꯁꯨ ꯌꯥꯜꯂꯤꯦ ꯅꯣꯏꯗꯁꯨ ꯑꯗꯨꯒꯨꯝꯕ ꯈꯔ ꯅꯣꯏꯗꯤ ꯑꯦꯛꯁꯄꯤꯔꯤꯌꯦꯟꯁ ꯂꯩꯔꯕꯅꯤꯅ ꯈꯔ ꯍꯥꯏꯕꯤꯔꯛꯑꯣ ꯍꯥꯏꯕꯀꯣ
ꯑꯥ
ꯑꯗꯨ ꯑꯩꯈꯣꯏ ꯁꯤ ꯀꯨꯝꯕ ꯑꯦꯖꯝ ꯑꯁꯤ ꯀꯨꯝꯖꯝ ꯊꯥꯕ ꯌꯥꯏ ꯤꯌꯣꯒꯨꯝꯕ ꯅꯠꯇ꯭ꯔꯒ ꯖꯤꯗꯤꯒꯨꯝꯕꯁꯨ ꯊꯥꯕ ꯌꯥꯏ ꯑꯗꯨ ꯐꯤꯖꯤꯀꯒꯨꯝꯕ ꯌꯥꯝ ꯑ ꯐꯤꯠꯨ ꯑꯣꯏꯇꯥꯔꯗꯤ ꯁꯤ ꯖꯤ ꯑꯦꯐ ꯀꯨꯝꯕ ꯁꯤ ꯑꯦꯁ ꯑꯦꯐ ꯀꯨꯝꯕ ꯑꯦꯟ ꯇꯤ ꯑꯦꯐ ꯀꯨꯝꯕ ꯑꯗꯨꯒ ꯕꯦꯡꯒꯤ ꯑꯦꯖꯝꯁꯨ ꯌꯥꯝꯅ ꯑꯗꯨꯒꯨꯝꯕ ꯊꯥꯕ ꯌꯥꯏ ꯍꯥꯏꯕꯀꯣ ꯎꯝ ꯑꯗꯨꯃꯥꯏꯅ ꯈꯔ ꯑꯩ ꯍꯥꯏꯕꯤꯈ꯭ꯔꯤꯕꯅꯤ ꯑꯗꯨꯒꯤ ꯑꯗꯨꯒꯤ ꯑꯗꯨꯒꯤ ꯑꯗꯨꯒꯤ ꯅꯦꯛꯁ ꯍꯥꯏꯕ ꯇꯥꯔꯦ ꯑꯗꯨ ꯈꯔ ꯑꯗꯨ ꯑꯩꯅ ꯍꯥꯏꯕ ꯑꯗꯨ ꯈꯔ ꯊꯥ ꯑꯃꯒꯨꯝꯕ ꯂꯣꯏꯔꯒ ꯁꯤꯗ ꯃꯥꯅ ꯃꯥꯒꯤ ꯃꯆꯥꯅꯨꯄꯥꯕꯨ ꯊꯥꯈ꯭ꯔꯦꯅꯦ ꯁꯤꯗ ꯊꯝꯈ꯭ꯔꯦ
ꯀꯗꯥꯏꯗ ꯏꯝꯐꯥꯜꯗꯔꯣ
ꯏꯐꯥꯜꯗꯥ ꯍꯣꯏ ꯃꯗꯣ ꯂꯁ ꯏꯌꯔ ꯃꯥꯁꯨ ꯂꯥꯁ ꯏꯌꯥꯔꯗꯒꯤ ꯂꯩꯕ ꯍꯧꯔꯒ ꯃꯥꯂ ꯍꯣꯁꯇꯦꯜꯗ ꯂꯩ ꯑꯗꯨ ꯀꯣꯆꯤꯡ ꯁꯨ ꯂꯧꯕ ꯑꯗꯨꯃꯥꯏꯅ ꯇꯧꯋ ꯍꯥꯏꯌꯦ ꯑꯗꯨ ꯃꯣꯏꯗꯤ ꯍꯣꯏ ꯃꯣꯏꯒꯤ ꯃꯄꯥ ꯃꯃꯥꯗꯤ ꯑꯗꯨꯒꯤ ꯑꯗꯨꯒꯨꯝꯕ ꯂꯥꯏꯟꯗꯗꯤ ꯃꯣꯏꯅ ꯗ꯭ꯔꯦꯁ ꯂꯩꯗꯤ ꯃꯣꯏꯅ ꯉꯝꯕ ꯉꯝꯂꯗꯤ ꯃꯣꯏꯗꯤ ꯁꯦꯜꯒꯨꯝꯕꯗꯗꯤ ꯑꯗꯨꯝ ꯁꯞꯄꯣꯔꯠ ꯇꯧꯕ ꯌꯥꯏꯑꯕꯀꯣ ꯃꯣꯏꯗꯤ ꯋꯤꯂꯤꯡꯅꯤ ꯍꯥꯏꯕ ꯇꯥꯔꯦꯕꯀꯣ
ꯑꯥ
ꯑꯗꯨꯒꯨꯝꯕ ꯋꯥꯈꯜꯗꯤ ꯂꯩꯌꯦꯕ ꯃꯣꯏꯗꯤ
ꯎꯝ
ꯃꯣꯏꯅ ꯃꯣꯏꯅ ꯇꯧꯒꯗꯧꯕ ꯃꯤꯅ ꯈꯔ ꯏꯟꯇꯔꯦꯁ ꯂꯩꯇꯕ ꯑꯗꯨꯒꯨꯝꯕ ꯃꯑꯣꯡꯗ ꯎꯑꯕꯀꯣ ꯑꯩꯒꯤ ꯋꯥꯈꯜꯗ ꯑꯩꯒꯤ ꯃꯣꯏꯗ ꯍꯥꯏꯕ ꯍꯥꯏꯕꯗꯣ ꯍꯥꯏꯗꯤ
ꯎꯝ ꯎꯝ ꯑꯗꯣ ꯇꯤꯟꯁꯤ ꯑ ꯇꯗꯤꯟꯁꯤꯌꯥꯕ ꯏꯗꯌꯥ ꯑꯃꯕꯗꯤ ꯑꯗꯨꯝ ꯐꯤꯖꯤꯀꯦꯜꯁꯨ ꯌꯥꯏꯗ ꯃꯥꯗꯤ ꯑꯗꯨꯝ ꯍꯦꯜꯗꯤ ꯑꯣꯏ ꯃꯁꯤꯋꯥꯡꯁꯨ ꯋꯥꯡꯉꯦ
ꯑ ꯐꯤꯖꯤꯀꯜꯗꯤ ꯌꯥꯗꯕ ꯃꯜꯂꯦ ꯑꯩꯈꯣꯏꯅ ꯍꯦꯛ ꯐꯤꯖꯤꯀꯦꯜ ꯑꯦꯄꯦꯔꯦꯟꯁ ꯍꯥꯏꯕ ꯇꯥꯔꯦ ꯑꯗꯨꯗꯗꯤꯀꯣ ꯑꯩꯈꯣꯏ ꯍꯦꯛ ꯌꯦꯡꯕꯗꯤ ꯇꯧꯃꯜꯂꯦꯅ ꯈꯟꯕꯗꯤ ꯈꯜꯂꯦ
ꯎꯝ
ꯈ ꯑꯗꯨ ꯈꯪꯗꯦꯅꯦ ꯃꯤꯕꯨꯁꯤꯀꯣ ꯁꯤ ꯑꯁꯨꯃꯥꯏꯅ ꯐꯤꯖꯤꯀꯦꯜ ꯐꯤꯠ ꯑꯣꯏꯌꯦ ꯍꯥꯏ ꯍꯥꯏꯔꯁꯨ ꯑꯩꯈꯣꯏꯅ ꯐꯤꯖꯤꯀꯦꯜ ꯑꯦꯄꯤꯌꯔꯦꯟꯁꯁꯦ ꯑꯩꯈꯣꯏ ꯑꯩꯈꯣꯏ ꯃꯌꯦꯛꯅ ꯈꯔ ꯎꯔꯁꯨ ꯌꯥꯗꯕꯁꯨ ꯂꯩꯌꯦꯕꯀꯣ ꯍꯥꯏꯕ ꯌꯥꯗꯦꯕ ꯁꯨꯃꯥꯏꯗꯣ ꯐꯤꯖꯤꯀꯦꯜ ꯃꯗꯣ ꯃꯁꯥ ꯆꯥꯎ ꯋꯦꯋꯥꯡꯉꯛꯑꯦ ꯃꯁꯥ ꯆꯥꯎꯋꯦ ꯁꯨꯃꯥꯏ ꯁꯨꯃꯥꯏꯅ ꯇꯧꯋꯦ ꯑꯩꯈꯣꯏꯅ ꯖꯁ ꯍꯦꯛ ꯎꯔꯒ ꯖꯁ ꯇꯧꯕꯗꯣ ꯌꯥꯗꯕꯁꯨ ꯂꯩꯌꯦꯕꯀꯣ
ꯎꯝ
ꯑꯗꯨꯅꯤꯗ
ꯎꯝ ꯑꯁ ꯑꯩꯈꯣꯏꯒꯤ ꯈꯨꯟꯗꯁꯨ ꯑꯁ ꯃꯤ ꯀꯅꯥ ꯑꯃꯇ ꯂꯥꯏꯔꯤꯛ ꯐꯖꯅ ꯇꯝꯕ ꯃꯤꯁꯨ ꯂꯩꯇꯦꯗꯀꯣ
ꯂꯩꯇꯦ ꯍꯧꯖꯤꯛ ꯍꯧꯖꯤꯛꯇꯤ ꯃꯤ ꯂꯩꯇꯦ ꯁꯤꯡꯅ ꯍꯥꯏꯔꯗꯤꯀꯣ
ꯑꯣ ꯑꯔꯥꯝ ꯀꯨꯂꯣꯡꯗꯗꯤ ꯀꯃꯥꯏꯅ ꯇꯧꯕ꯭ꯔꯣ
ꯑꯔꯝ ꯀꯨꯂꯣꯡꯗꯗꯤ ꯈꯔ ꯍꯧꯖꯤꯛꯇꯤ ꯀꯣꯆꯤꯡꯗ ꯌꯥꯎꯕ ꯃꯤ ꯌꯥꯝꯈ꯭ꯔꯦ ꯂꯝꯝꯒ꯭ꯋꯥꯡꯗ ꯍꯥꯏꯔꯗꯤ ꯀꯦ ꯖꯤꯂꯣꯡ ꯅꯤꯌꯨꯅꯤꯅꯦ ꯃꯅꯥꯏꯗ ꯅꯤꯌꯨꯅꯦꯀꯣ
ꯎꯝ
ꯄꯥꯡꯕꯤꯕꯧꯅꯦ ꯑꯗꯨꯒ ꯈꯔ ꯂꯩꯌꯦ ꯃꯣꯏꯗꯤꯀꯣ ꯑꯗꯣ ꯁꯤ ꯑꯩꯈꯣꯏ ꯑꯍꯥꯟꯕꯅꯤꯡꯗ ꯍꯥꯏꯔꯗꯤꯗꯤ ꯆꯥꯃꯁꯨꯨꯏꯌꯣ ꯋꯥꯠ ꯆꯥꯕꯁꯨꯨꯨꯣ ꯒ꯭ꯂꯣꯔꯤꯕꯁꯨ ꯁꯨꯗ ꯌꯥꯎꯋꯦꯀꯣ
ꯎꯝ
ꯀꯣꯆꯤꯡ ꯂꯧꯔꯒꯂꯛꯑꯦꯕ ꯃꯣꯏꯁꯨ ꯑꯗꯨꯒ ꯖꯦꯕꯂꯣꯟ ꯈꯥꯡꯕ ꯅꯠꯇ꯭ꯔꯣ ꯖꯦꯕꯂꯣꯟꯁꯨ ꯌꯧꯋꯦ
ꯖꯤꯦꯕ꯭ꯂꯣꯅꯤ ꯀꯗꯥꯏꯇ ꯂꯩꯕ ꯇꯥꯕ꯭ꯔꯣ ꯖꯤꯕ꯭ꯂꯣꯟꯒꯤ ꯀꯗꯥꯏꯗ ꯂꯩꯕ꯭ꯔꯣ ꯍꯜꯂꯣ ꯍꯜꯂꯣ ꯇꯥꯕ꯭ꯔꯣ
ꯍꯜꯂꯣ ꯍꯣꯏ
ꯀꯔꯤ ꯇꯧꯕ꯭ꯔꯣ
ꯅꯠꯇꯦ ꯅꯪꯒꯤꯗꯣ ꯑꯩꯒꯤꯅꯔꯣꯏ ꯅꯪꯒꯤꯅꯔꯥ ꯈꯪꯇꯦ ꯑꯃꯔꯛ ꯅꯪꯒꯤ ꯈꯣꯟꯖꯦꯜꯗꯣ ꯆꯤꯡꯗꯕꯀꯣ
ꯎ ꯅꯠ ꯍꯣꯏ ꯌꯥꯔꯦ ꯖꯦꯕꯂꯣꯟꯁ ꯀꯗꯥꯏꯗ ꯂꯩꯕ꯭ꯔꯣ
ꯃꯥꯗꯤ ꯅꯥꯒꯥꯂꯦꯟꯗ ꯂꯩꯕꯅꯤ ꯃꯥꯒꯤ ꯌꯨꯝꯗ
ꯑꯣ ꯃꯌꯨꯝꯗ ꯂꯩꯔꯒ ꯑꯗꯨꯝ ꯄ꯭ꯔꯤꯄꯦꯌꯔ ꯇꯧꯕꯀꯣ
ꯃꯥꯗ ꯎꯝ ꯂꯥꯁꯁ ꯏꯌꯔ ꯃꯦ ꯃ ꯑꯔꯁꯨꯁꯨ ꯊꯅꯥꯇꯣꯝꯕꯤꯗ ꯂꯩꯔꯒ ꯁꯤꯗ ꯁꯤ ꯐꯝ ꯀꯣꯆꯤꯡ ꯂꯧꯕꯅꯦꯕꯀꯣ
ꯎꯝ ꯀꯗꯥꯏꯗ ꯂꯥꯛꯕ
ꯁꯟꯊꯣꯟ ꯈꯣꯏꯅ ꯂꯧꯕ ꯃꯐꯝꯗꯣ
ꯑꯣ
ꯑꯗꯨꯗ ꯂꯧꯧꯕꯅꯤ ꯑꯗꯨ ꯑꯗꯨꯗ ꯁꯤꯛꯁ ꯁꯦꯕꯦꯟ ꯃꯟꯊꯁ ꯋꯥꯟ ꯃ ꯋꯥꯟ ꯏꯌꯔ ꯃ ꯂ ꯂꯧꯧꯕꯣꯟ ꯃꯅꯦ
ꯑꯥ
ꯑꯥ ꯆꯤꯉꯥꯝꯕꯧ ꯑꯩꯣꯏ ꯆꯤꯉꯥꯝꯕꯧꯒꯤ ꯌꯨꯝꯗ ꯂꯩꯔꯒ ꯀꯣ
ꯑꯥ
ꯑꯗꯨ ꯂꯒ ꯂꯣꯏꯔꯒ ꯅꯒꯂꯤꯗ ꯁꯥꯏꯀ꯭ꯔꯦ ꯃꯥ
ꯑꯣ ꯑꯗꯨ ꯁꯤ ꯉꯝꯃꯣꯗꯤ ꯀꯔꯤ ꯇꯧꯔ ꯂꯩꯕ꯭ꯔꯣꯀꯣ
ꯁꯤ ꯉꯝꯝꯕꯥꯎꯗꯤ ꯍꯧꯖꯤꯛꯇꯤ ꯁꯤ ꯇꯧꯔꯒ ꯂꯩꯌꯦ ꯁꯤ ꯍꯣꯠꯅꯔꯒ ꯂꯩꯔꯦ ꯍꯥꯏꯕꯗꯤ ꯑꯩꯗꯤ ꯈꯪꯗꯦ ꯑꯩꯗꯤ ꯑꯥꯏꯗꯤꯌꯥ ꯂꯩꯇꯦ ꯃꯥꯗꯤ ꯑꯗꯨ ꯃꯥꯗꯤ ꯑꯁꯤ ꯀꯂꯥ ꯇꯣꯝꯕꯤꯗꯁꯨ ꯂꯩꯇꯦ ꯑ ꯑꯩꯈꯣꯏ ꯈꯨꯟꯗ ꯂꯩꯌꯦꯦ ꯍꯥꯏꯌꯦꯦ
ꯑꯁ ꯃꯥꯁꯨ ꯀꯔꯤ ꯇꯧꯕꯖꯥꯔꯥ ꯂꯗꯥꯥꯏꯔꯦꯛ ꯐꯖꯅ ꯇꯝꯂꯣ ꯂꯩꯦꯕꯣꯝ ꯇꯧꯔꯒ
ꯍꯥꯏꯗꯤ ꯃꯣꯏꯒꯤꯁꯨ ꯈꯔ ꯂꯨꯑꯦꯕꯀꯣ ꯍꯥꯏꯕꯗꯤ ꯐꯦꯃꯤꯂꯤꯒꯤ ꯕꯦꯛꯒ꯭ꯔꯥꯎꯟꯗꯣ
ꯑꯥ
ꯑꯩ ꯁꯨꯃꯥꯏꯅ ꯇꯧꯒꯦ ꯍꯥꯏꯔꯁꯨ ꯃꯣꯏꯅ ꯃꯣꯏ ꯃꯣꯏꯕꯨ ꯁꯞꯄꯣꯔꯠ ꯁꯞꯄꯣꯔꯇꯔꯗꯨꯣ ꯃꯣꯏꯅ ꯃꯣꯏꯕꯨ ꯁꯞꯄꯣꯔꯠ ꯄꯤꯒꯗꯧꯕ ꯃꯤꯗꯣ ꯂꯩꯇꯦꯕꯀꯣ
ꯑ ꯇꯣ ꯍꯥꯎꯁꯤ ꯇꯤꯃꯤ ꯀꯅꯥꯁꯨ ꯂꯩꯇ꯭ꯔꯦꯅ ꯁꯤ ꯉꯥꯝꯕꯧ ꯈꯇꯪ ꯁꯤ ꯉꯝꯕꯧꯒ ꯃꯥ ꯃꯅꯥꯎ ꯅꯨꯄꯥ ꯑꯃ ꯑ ꯊꯨꯡꯀ꯭ꯌ ꯂꯣꯡꯕ ꯇꯣ
ꯎꯝ
ꯑꯗꯨ ꯈꯛꯇꯪ ꯑꯣꯏꯈ꯭ꯔꯕ ꯅꯠꯇ꯭ꯔꯣ ꯋ ꯤꯡꯀꯤꯕꯣꯁꯨ ꯁꯦꯅꯥꯄꯇꯤꯗ ꯂꯩ ꯑ ꯀꯩꯅꯣꯃ ꯄꯩꯁꯥ ꯊꯤꯌꯦ ꯍꯥꯏꯌꯦꯦ
ꯑꯁ ꯑꯗꯨ ꯍ ꯑꯗꯨ ꯑꯗꯨꯗꯤ ꯑꯗꯨꯅꯤ ꯑꯗꯨ ꯑꯣꯏꯔꯁꯨ ꯃꯣꯏꯒꯤ ꯐꯦꯃꯤꯂꯤꯗ ꯌꯦꯡꯉꯣ ꯀꯅꯥꯅ ꯈꯔ ꯄꯩꯁꯥ ꯊꯤꯕ ꯃꯤ ꯂꯩꯕ꯭ꯔꯥ ꯎꯖꯤꯡꯈꯤꯕ ꯑꯩꯈꯣꯏꯅꯤ ꯎꯖꯤꯡꯈꯤꯕ ꯑꯩꯈꯣꯏꯗꯤ ꯎ ꯊꯥꯗ ꯁꯤꯛꯁ ꯊꯥꯎꯖꯟ ꯁꯕꯦꯟ ꯊꯥꯎꯖꯟꯒꯨꯝꯕ ꯑꯣꯏꯔꯝꯅꯤꯕꯀꯣ
ꯑꯥ
ꯁꯤꯛꯁ ꯊꯥꯎꯖꯟ ꯅꯥꯏꯟ ꯊꯥꯎꯖꯟꯒꯨꯝꯕ ꯑꯗꯨ ꯑꯣꯏꯔꯝꯅꯤꯕ ꯑꯗꯨꯗ ꯑꯗꯨꯒꯨꯝꯕ ꯅꯥꯏꯟ ꯊꯥꯎꯖꯟ ꯄꯥꯏꯔꯒ ꯑꯦꯂꯚꯦꯟ ꯊꯥꯎ ꯐꯤꯐꯇꯤꯟ ꯊꯥꯎꯖꯟꯒꯨꯝꯕ ꯂꯩꯔꯒ ꯀꯖꯤꯛꯁꯨ ꯇꯧꯕ ꯌꯥꯔꯣꯏꯕꯀꯣ ꯑꯗꯨꯁꯦ
ꯑꯥ
ꯃꯥꯒꯤꯁꯨ ꯈꯔ ꯁꯤꯖꯤꯟꯅꯅꯤ ꯃꯥꯒꯤ ꯅꯨꯠ ꯃꯆꯥ ꯑꯗꯨꯒ ꯃꯥꯒꯤ ꯃꯅꯥꯎ ꯅꯨꯄꯥ ꯑꯗꯨꯒ ꯃꯣꯏꯅ ꯃꯥꯅ ꯈꯔ ꯗꯣꯅꯦꯠ ꯇꯧꯕ ꯌꯥꯕꯗꯤ